ꯇꯕ꯭ꯔꯛ
ꯍꯂꯣ
ꯅ
ꯎꯝ ꯇꯥꯕ꯭ꯔꯣ
ꯇꯥꯔꯦ ꯇꯥꯗ꯭ꯔꯣ
ꯇꯥꯏ ꯇꯥꯏ ꯆꯥꯛ ꯆꯥꯔꯕꯨ
ꯅꯪꯒꯤ ꯈꯣꯟꯁ ꯏꯦꯡ ꯁꯦꯡꯗꯤ ꯍꯦ
ꯑꯩꯕꯣ
ꯎꯝ
ꯄꯥꯏ ꯄꯥꯏꯕ ꯎꯝ ꯍꯥꯥꯕ꯭ꯔꯣ
ꯍꯣꯏ ꯇꯥꯏ
ꯁꯤꯦꯡꯅꯧꯕꯣ
ꯁꯒꯔꯦ ꯁꯦ
ꯁꯣꯅꯤꯌꯥ ꯑꯥꯏ ꯂꯚ ꯌꯨ
ꯅꯣꯛꯅꯤꯡꯕ ꯍꯧꯥꯎꯋꯦ ꯅꯣꯛꯅꯤꯡꯉꯦ ꯅꯣꯛꯅꯤꯡꯕ ꯐꯥꯎꯋꯦ
ꯎꯝ ꯁꯤꯁꯨ ꯁꯥꯎꯕ ꯌꯥꯗꯕ ꯋꯥꯐꯝ ꯅꯠꯇ꯭ꯔꯣ
ꯑꯗꯨꯗ
ꯎꯝ ꯅꯁꯤꯌꯥꯅ ꯍꯥꯏꯕꯤ ꯋꯥꯅꯦ ꯅꯠꯇꯦ ꯅꯨꯡꯁꯤ ꯍꯥꯏꯅ ꯍꯥꯏꯕ ꯋꯥꯅꯤ ꯌꯥꯕ ꯌꯥꯗ꯭ꯔꯅ ꯑꯃꯅꯤꯗ꯭ꯔꯥ
ꯍꯣꯏ
ꯇꯜꯂꯦꯉꯣ ꯅꯪ ꯑꯗꯨꯃꯥꯏꯅ ꯍꯥꯏꯔꯛꯇ ꯑꯣꯏꯔꯒꯗꯤ ꯕꯤꯛꯀ ꯂꯩꯇꯦ
ꯀꯩꯕꯤꯠꯇ ꯀꯩꯕꯤꯠꯇ
ꯎꯝ
ꯀꯩ ꯏꯖ ꯆꯥꯒꯦ ꯍꯧꯖꯤꯄꯣꯛ ꯄꯨꯡ ꯕꯥꯔꯣ ꯇꯥꯔꯅꯤ ꯍꯧꯖꯤꯛꯐꯥꯎ ꯆꯠ ꯆꯗ꯭꯭ꯔꯗꯤ
ꯕꯣ ꯉꯥꯏꯔꯤꯌꯦ ꯆꯥꯛꯇꯤ ꯆꯥꯗꯧ ꯈꯤꯇꯪ ꯉꯥꯏꯔꯦ ꯄꯨꯡ ꯨꯡ ꯄꯨꯨꯡꯟꯅꯠꯇꯔꯦ
ꯑ ꯃꯤꯅꯤꯠ ꯇꯔꯥꯃꯉꯥꯃꯨꯛꯇ ꯉꯥꯏꯔꯦ
ꯃꯃ ꯃꯥꯗꯤ ꯄꯣꯔꯅꯤ ꯃꯣ
ꯍ ꯑꯗꯨꯍꯦꯗꯤꯍꯦ ꯍꯧꯖꯤꯛ ꯀꯩ ꯀꯩꯅꯣ
ꯑꯃ ꯅꯠꯇ꯭ꯔꯗꯤ ꯑꯃꯗꯤ ꯄꯣꯔꯦꯅꯤꯗꯅ ꯑꯅꯤꯗꯨꯗ
ꯑꯄꯨ ꯑꯄꯨ ꯗꯣꯃꯅꯤ ꯍꯥꯏꯗꯤ ꯌꯦꯡꯃꯤꯟꯅ ꯌꯦꯡꯃꯤꯟꯅꯒꯗꯕꯅꯤ ꯇꯧꯔꯒ ꯍꯧꯖꯤꯛ ꯑꯩꯅ ꯏꯆꯟꯅꯨꯄꯤ ꯑꯅꯤ ꯂꯩꯌꯦꯕꯀꯣ
ꯎꯝ
ꯑꯩꯁꯨ ꯆꯥꯅꯤꯡꯉꯦ ꯆꯥꯅꯤꯡꯕꯕꯨꯗꯤ ꯅꯣꯏ ꯀꯣꯔꯤꯌꯥꯦꯟ ꯅꯨꯗꯣꯁꯇꯣ
ꯑꯥ
꯭ꯔꯤꯟꯅꯦ ꯭ꯂꯦꯛꯦꯛꯅꯦ ꯌꯦꯂꯣꯅꯦ ꯂꯩꯕꯅꯦ
ꯑꯁꯤꯁꯤꯁꯨ ꯕꯣꯜ ꯌꯩꯅꯤꯡꯉꯥꯏ ꯁꯤꯡꯖꯨ ꯁꯦꯝꯅꯤꯉꯥꯏ ꯀꯟꯅ ꯀꯟꯅ ꯍꯣꯠꯅꯔꯤ ꯃꯣꯏ
ꯍꯥꯏꯕꯕꯨꯗꯤ ꯍꯩꯇꯦꯀꯣ ꯍꯥꯏꯕꯕꯨꯗꯤ ꯍꯩꯇꯦ ꯑꯩꯕꯨꯗꯤ
ꯑꯗꯣ ꯇꯃꯣꯗꯅ
ꯃꯣꯏ ꯅꯨꯗꯜ ꯅꯨꯗꯜꯁ ꯃꯃꯤꯡꯗꯣ ꯍꯥꯏꯕꯨꯗꯤ ꯍꯩꯇ
ꯕꯨꯜꯗꯣꯛ ꯂꯩꯑꯦ ꯀꯔꯟ ꯂꯩꯑꯦ
ꯎꯝ ꯕꯨꯗꯛꯇꯤ ꯉꯥꯛꯇꯅꯦ ꯕꯨꯗꯛꯇ ꯒ꯭ꯔꯤꯟꯗꯪ ꯌꯦꯟ ꯀꯧꯋꯤꯗꯅꯀꯣ
ꯔꯤꯟꯅꯗꯤꯍꯦ ꯍꯧ ꯗꯣꯛꯛꯇꯨꯕꯨ ꯒ꯭ꯔꯤꯟ ꯨ ꯂꯩꯕ꯭ꯔꯥ ꯈꯪꯗꯦ ꯄꯦꯀꯦꯠꯀꯤ ꯃꯆꯨꯗꯨꯗꯤ ꯑꯗꯨꯕꯨ
ꯑꯩꯒꯤ ꯏꯆꯟꯅꯨꯄꯤꯗꯣ ꯍꯧꯖꯤꯛ ꯇꯨꯋꯦꯜꯐ ꯊꯥꯔꯇꯤꯗ ꯕꯔꯗꯦ ꯇꯥꯕꯀꯣ ꯑꯗꯨ ꯑꯗꯨꯒꯦ ꯑꯗꯨꯗꯣꯁꯣ ꯅꯏ ꯅꯪꯅ ꯍꯥꯏꯔꯤꯗꯁꯨ ꯆꯨꯝꯃꯝꯒꯅꯤ ꯅꯪꯅ ꯈꯪꯉꯝꯗꯕꯁꯨ ꯌꯥꯏ ꯑꯩ ꯑꯩꯁꯨ ꯈꯪꯉꯝꯗꯕꯁꯨ ꯌꯥꯏ ꯌꯥ ꯑꯗꯨ ꯑꯣꯏꯔꯒ
ꯎ ꯆꯥꯕ ꯌꯥꯔ ꯌꯥꯔꯦ ꯀꯩꯅꯩꯅ
ꯎꯝ ꯌꯥꯝ ꯇꯥꯡꯕ ꯃꯣꯏ ꯄꯦꯀꯦꯠ ꯃꯔꯤ ꯂꯩꯑ ꯕꯣꯕꯥ ꯑꯃ ꯂꯩꯑꯀꯣ ꯕꯕꯥ ꯑꯃ ꯂꯩ ꯌꯥꯒꯤꯒ ꯀꯩꯅꯣ ꯂꯨꯄꯥ ꯀꯨꯟ ꯄꯤꯕ ꯀꯩꯅꯣ ꯍꯩ ꯃꯍꯤ ꯑꯅꯤ ꯑꯍꯨꯝ ꯂꯩꯌꯦ ꯑꯗꯨ ꯇ ꯃ ꯇ
ꯀꯩ ꯏꯟꯖꯥꯡ ꯆꯥꯏꯒꯦ ꯅꯣꯏꯗꯤ
ꯑꯩ ꯆꯥꯛ ꯆꯥꯗꯦ ꯍꯥꯏꯔꯃꯛꯇꯨꯗ ꯅꯪꯅ ꯀꯩ ꯏꯟꯖꯥꯡ ꯆꯥꯒꯦ ꯍꯪꯉꯛꯄꯁꯤꯅ ꯑꯣ ꯇꯣ ꯊ ꯋꯥꯏꯁꯦ ꯀꯥꯏ
ꯑꯃꯨꯛ ꯍꯪꯅꯤꯡꯛꯄ
ꯑꯗꯨ ꯂꯧ ꯂꯥꯛꯑꯒꯦ ꯆꯥꯅ ꯊꯤꯕꯤꯌꯨ
ꯅꯣꯏ ꯕꯥꯔꯗꯦ ꯄꯥꯔꯇꯤ ꯌꯥꯎꯋꯦ ꯀꯩꯅꯣꯗꯣ ꯍꯥꯏꯕ ꯅꯠꯇ꯭ꯔꯣ
ꯕꯗꯦ ꯄꯇꯤ ꯅꯠꯇꯗ ꯕꯗꯦ ꯄꯇꯤ ꯍꯥꯏꯕꯗꯤ ꯌꯥꯗꯦ ꯑꯩꯒꯤ ꯍꯦꯛ ꯃꯈꯥꯗꯣ ꯏꯆꯟ ꯑꯩꯒꯤ ꯏꯅꯣꯅ ꯄꯤꯑꯥꯏ ꯇꯔꯦ
ꯅ ꯆꯤꯟꯟꯅꯅ ꯀꯌꯥꯅꯣ
ꯑꯩ ꯏꯆꯅ ꯑꯍꯨꯝ ꯑꯩꯅ ꯈ꯭ꯋꯥꯏ ꯑꯦꯜꯗꯦꯁ ꯑꯣꯏꯕꯀꯣ ꯑꯩꯅ ꯈ꯭ꯋꯥꯏ ꯑꯍꯟ ꯑꯣꯏꯕ
ꯎꯝ ꯑꯩꯒꯤ ꯃꯈꯥꯗ ꯑꯩꯒꯤ ꯃꯈꯥꯗ ꯏꯆꯟꯅꯨꯄꯤ ꯑꯅꯤ ꯂꯩꯕꯀꯣ
ꯎꯝ
ꯑ ꯑꯃꯗꯣ ꯕꯗꯦ ꯇꯥꯕ ꯉꯁꯤꯁꯦ ꯑꯗꯨꯒꯤꯅꯦꯗꯥ ꯅꯪꯅ ꯄꯂꯣꯔ ꯇꯥꯗ
ꯑꯩ ꯌꯦꯅꯦ ꯀꯥꯏ ꯆ ꯇꯣ ꯏꯅ
ꯆꯠꯅꯤꯡꯉꯥꯏ ꯂꯩꯇꯦ ꯍꯌꯦꯅꯤ ꯅꯪ ꯀꯣꯏ ꯂꯛꯑꯒꯦ
ꯂꯑꯣ ꯂꯥꯛꯑꯣ
ꯎꯝ ꯑꯁꯦꯡꯕꯅꯦ ꯐꯨꯏ ꯅꯠꯇꯦꯌꯦ ꯑꯋꯣꯏꯕꯩꯅꯦ ꯐꯨꯒꯤ ꯅꯠꯇꯦ
ꯂꯥꯛꯑꯣ ꯂꯥꯛꯑꯣ ꯂꯥꯛꯑꯣ
ꯍꯧꯖꯤ ꯍꯧꯖꯤꯛꯕꯨꯨꯗꯤ ꯕꯣ ꯌꯦꯡꯅꯩꯀꯣ
ꯍꯧꯖꯤꯩꯁꯨꯂꯑꯣ ꯍꯌꯦꯡ ꯍꯌꯦꯡ ꯉꯥꯏꯗ꯭ꯔꯁꯨ ꯍꯧꯖꯤꯛ ꯂꯥꯛꯑꯣ
ꯍꯧꯖꯤꯛ ꯍꯧꯖꯤꯛꯇꯤ ꯑꯩ ꯏꯆꯟꯅꯨꯄꯤ ꯑꯅꯤꯅ ꯀꯩꯅꯣ ꯑꯁꯥ ꯄꯣꯠꯁ ꯁꯥꯔꯤꯌꯦ ꯆꯥꯛ ꯆꯥꯗꯦ
ꯐꯥꯒꯤ ꯇꯧꯕꯅꯦ ꯐꯥꯒꯤ ꯇꯧꯕꯅꯦ
ꯑꯣ ꯑꯩꯁꯨ ꯑꯩꯕꯨꯁꯨ ꯂꯣꯅꯤꯡꯒꯦꯀꯣ
ꯀꯩꯕ
ꯑꯩ ꯑꯩꯁꯨ ꯂꯣꯟꯅꯤꯡꯒꯦꯕ
ꯎꯝ
ꯂꯣꯠꯄꯗꯨꯣ ꯂꯣꯠꯅꯤꯡꯗꯦ ꯍꯥꯏꯕ
ꯍꯣꯏ ꯍꯣꯏ ꯀꯔꯤ ꯂꯣꯠꯇꯣꯏꯅꯣ
ꯌꯦ ꯑꯩ ꯏꯆꯟꯅꯨꯄꯤ ꯑꯅꯤꯗꯣ ꯑꯩ ꯉꯧꯁꯤꯟꯅꯩ ꯑꯩꯈꯣꯏ ꯃꯥꯏ ꯃꯌꯥꯝ ꯑꯃ ꯉꯥꯎꯁꯤꯟꯅꯉ ꯈꯪꯕꯅꯤꯅ ꯃꯣꯏ ꯁꯦꯕꯥ ꯁꯦꯝ ꯁꯥꯔꯤ ꯕꯣꯜ ꯌꯦꯡꯕ ꯂꯥꯛꯄ ꯑꯣꯏꯅ ꯔꯨꯗꯁ ꯃꯌꯥꯝꯆꯥ ꯑꯁꯤ ꯁꯤꯅꯦꯕ
ꯑꯗꯨ ꯐꯠꯇ꯭ꯔꯣ
ꯎꯝ ꯅꯨꯡꯁꯤꯃꯟꯕꯒꯤꯀꯣ ꯂꯣꯏꯔꯦ ꯑꯩꯒꯤ ꯏꯆꯟꯅꯨꯕꯤꯕꯨ ꯁꯨꯃꯥꯏꯅ ꯇꯧꯕꯤꯔꯗꯤ ꯅꯨꯄꯤꯗꯣ ꯐꯪꯉꯗꯤꯅ ꯐꯪꯅꯤꯁꯤꯅꯤ ꯈꯜꯂꯤꯁꯦ
ꯅ ꯏꯃꯨꯡꯅꯤ ꯃꯤ ꯀꯌꯥꯅ
ꯃꯉꯥ
ꯃꯤ ꯌꯥꯝꯗꯦꯀꯣ ꯑꯗꯨꯗꯤ
ꯌꯥꯝ ꯍꯪꯉꯦꯗ ꯍꯥꯡꯉꯤꯕ ꯊꯝꯃꯣꯏꯁꯦ ꯀꯟꯕꯤꯒꯦ ꯍꯥꯏꯔꯣ
ꯃꯊꯧꯅꯪ ꯌꯥꯝ ꯂꯨꯅ ꯍꯪꯉꯦꯗꯅ ꯑꯩꯒꯤ ꯃꯈꯥꯗ ꯏꯆꯟꯅꯨꯄꯤ ꯑꯅꯤꯅꯦ ꯑꯩꯅ ꯀ ꯍꯥꯏꯅꯤ
ꯐꯔꯦꯗꯣ ꯑꯍꯟꯒꯤ ꯔꯣꯜꯗꯤ ꯐꯖꯅ ꯂꯧꯎꯀꯣ
ꯔꯣꯜꯗꯤ ꯂꯧꯕ ꯍꯩꯇꯦ ꯅꯪꯉꯣꯟꯗꯁꯨ ꯐꯣꯟ ꯇꯧꯔꯒ ꯍꯥꯏꯔꯤꯁꯤꯅꯤ ꯔꯣꯁꯦ ꯂꯧꯕ ꯍꯇꯦ ꯃꯔꯛ ꯃꯔꯛꯇ ꯑꯩꯈꯣꯏꯗꯤ ꯍꯥꯏꯗꯤ ꯏꯁꯨꯡ ꯏꯃꯥꯟꯅꯕ ꯂꯣꯏꯅꯕꯅꯤꯅꯀꯣ ꯑꯣ ꯍꯧꯖꯤ ꯂꯥꯛꯉꯤꯁꯤꯅꯤ ꯉꯧꯁꯤꯟꯅꯕ ꯃꯇꯝꯁꯨ ꯂꯩꯌꯦ ꯑꯗꯨ ꯏꯆꯟꯅꯨꯄꯤꯅꯤꯗꯤ ꯌꯥ ꯇꯥꯏꯌꯦ ꯏ ꯉꯁꯨ ꯉꯁꯤꯅꯗꯦ
ꯒ꯭ꯌꯥꯟ ꯇꯥꯔꯣꯟ ꯅꯅꯥꯎꯁꯤꯡꯗꯣ ꯐꯖꯅ ꯇꯝꯃꯣ
ꯎꯝ ꯐꯩꯌꯦ ꯅꯪ ꯁꯨꯃꯥꯏꯅ ꯍꯥꯏꯕꯤꯕꯁꯦ ꯅꯪ ꯃꯥ ꯈꯪꯗ꯭ꯔꯒꯁꯨ ꯀꯣ ꯍꯌꯦꯡ ꯃꯣꯏ ꯊꯨꯤꯟꯀꯨꯔꯒꯦ ꯍꯥꯏꯇꯥꯔꯦ
ꯅꯒꯅ
ꯍꯣ ꯍꯣ ꯅꯪꯅ ꯍꯥꯏꯌꯦꯔ
ꯍꯣꯏ ꯍꯧꯖꯃꯨ
ꯅꯣꯏꯏꯔꯟꯖꯅ ꯂꯥꯛꯄ ꯃꯥꯂꯀꯣ
ꯅꯣꯡꯁꯨ ꯐꯖꯅ ꯇꯥꯕꯅꯤ ꯅꯠꯇꯦꯕ ꯈꯤꯇꯪ ꯂꯥꯛꯀꯅꯤ ꯑꯃꯨꯛ ꯍꯟꯈ꯭ꯔꯅꯤ ꯑꯃꯨꯛ ꯂꯥꯛꯀꯅꯤ ꯑꯃꯨꯛ ꯍꯟꯈ꯭ꯔꯅꯤ ꯊꯥꯖꯕ ꯌꯥꯕ ꯅꯑꯣꯡ ꯅꯠꯇꯦ
ꯎꯝ ꯃꯦꯔꯤ ꯇ ꯀꯥꯔꯃꯣꯟ ꯑꯝ ꯍꯜꯂꯣ
ꯇꯌꯦ
ꯅꯏꯇ ꯀꯥꯕꯣ
ꯄꯩꯕ
ꯅꯣꯏꯔꯣꯝꯗꯗꯤ ꯆꯥꯛ ꯆꯥꯔꯕꯣ
ꯆꯥꯛ ꯆꯥꯔꯦ ꯂꯣꯏ ꯇꯨꯝꯅꯈ꯭ꯔꯦ ꯍꯧꯖꯤꯛꯄꯨ ꯄꯨꯡ ꯕꯥꯔꯣ ꯇꯥꯔꯦ ꯀꯩꯅꯣ
ꯌꯥꯝ ꯉꯜꯂꯤꯗ
ꯕꯣꯔꯣꯗꯨꯕꯨ ꯅꯨꯃꯤꯠ ꯑꯃ ꯊꯣꯛꯈ꯭ꯔꯕꯅꯦ ꯕꯔꯣ ꯍꯥꯏꯁꯦ ꯅꯪꯗꯤ ꯉꯔꯥꯡꯅꯤ ꯈꯜꯂꯤꯔꯣ
ꯑ ꯑ ꯅꯪꯒꯤ ꯑꯗꯨ ꯋꯥꯍꯪ ꯄꯥꯎ ꯅꯅ ꯏꯀꯥꯏꯕ ꯑꯃ ꯄꯤꯔꯤꯍꯦ
ꯀꯅ ꯅꯪꯅꯕꯏ ꯁꯦꯅꯍ
ꯌꯥꯔꯦ ꯌꯥꯔꯦ
ꯍꯥꯥ
ꯅꯪꯒꯤ ꯋꯥꯊꯤ ꯋꯥꯔꯦꯝꯗꯣ ꯌꯥꯔꯦ ꯇꯣꯛꯑꯣ
ꯀꯩꯅꯩꯅꯣ ꯑꯣꯤ ꯅ ꯆꯦꯗ ꯍꯝ
ꯃꯤ ꯂꯣꯏ ꯇꯨꯝꯅꯈ꯭ꯔꯕꯀꯣ ꯅꯠꯇ꯭ꯔꯒ ꯕꯣꯜ ꯌꯦꯡꯅꯤꯉꯥꯏ ꯔꯦꯗꯤꯗ ꯉꯥꯏ ꯁꯦꯝ ꯁꯥꯔꯒ ꯉꯥꯏꯔ ꯂꯩ ꯌꯦ
ꯕꯣꯏ ꯌꯦꯡꯗ꯭ꯔꯣ ꯅꯪꯕꯗꯤ
ꯑꯩ ꯌꯦꯡꯉꯣ ꯀꯥꯟꯅꯥꯗꯦꯗꯣ
ꯑ
ꯐꯥꯒꯤ ꯇꯥꯎꯅ ꯌꯦꯡꯒ ꯑꯃꯥꯡ ꯑꯃꯒ ꯑꯃꯥꯡ ꯉꯝꯕꯗ ꯊꯋꯥꯏ ꯅꯨꯡꯉꯥꯏꯇꯦ ꯑꯗꯣ ꯌꯦꯡꯅꯤꯡꯅꯦ ꯅꯨꯡꯉꯥꯏꯇꯦ
ꯑꯗꯣ ꯌꯦꯡ ꯍꯥꯏ ꯊꯤꯅꯗꯣꯏꯅꯦ
ꯑꯩ ꯌꯦꯡꯅꯤꯡꯗꯦ ꯊꯋꯥꯏ ꯅꯨꯡꯉꯥꯏꯗꯤ ꯀꯞꯅꯤꯡꯉꯤ
ꯊꯣꯛꯀ ꯅꯨ ꯑꯩ ꯊꯦꯝꯕꯤꯒꯦ ꯑꯩ ꯊꯦꯝꯕꯤꯒꯦ ꯍꯥꯏꯊꯤꯅꯁꯦ ꯑꯗꯨ ꯄ꯭ꯔꯣꯔꯇꯨꯀꯣꯜꯗ ꯁꯞꯄꯣꯔꯠ ꯇꯧꯕꯤꯌꯣ ꯄ꯭ꯂꯤꯖ
ꯑꯩ ꯑꯗꯨꯗꯤ ꯇꯧꯕ ꯉꯝꯃꯔꯣꯏ ꯑꯃꯗ ꯑꯣꯏꯅ ꯇꯧꯈ꯭ꯔꯒꯦ
ꯑꯁ ꯀꯔꯤꯅ ꯎꯝ ꯎꯝ
ꯑꯩ ꯑꯗꯨꯃꯛꯇꯤ ꯉꯝꯕꯤꯔꯔꯣꯏ
ꯋꯥꯏ ꯋꯥꯏ ꯋꯥꯏ ꯋꯥꯏ ꯋꯥꯏ ꯅꯕꯨ ꯌꯥ ꯑ ꯐꯠꯇ ꯅ ꯌꯥꯝ ꯐꯠꯇꯦꯡꯅ
ꯐꯠꯇꯕꯤꯁꯨ ꯇꯥꯔꯒꯦ ꯑꯗꯨ ꯃꯇꯥꯡꯗꯗꯤꯀꯣ
ꯑꯃꯤꯣ ꯌꯨꯨ ꯅꯝ ꯑ ꯀꯩꯒꯤꯅꯣ ꯀꯩꯒꯤꯅꯣ ꯀꯩꯒꯤꯅꯣ ꯑꯁꯨꯛꯐꯕ ꯇꯤꯝꯒ ꯁꯞꯄꯣꯔꯠ ꯇꯧꯗꯕ
ꯃꯤ ꯃꯤ ꯍꯥꯏꯕꯁꯦ ꯃꯥ ꯃꯥꯅ ꯄꯥꯝꯕ ꯄ꯭ꯔꯤꯐꯔꯦꯟꯁ ꯇꯣꯉꯥꯟꯕꯅꯤ ꯑꯩꯅ ꯄꯥꯝꯕ ꯇꯣꯉꯥꯂꯦ ꯅꯪ ꯄꯥꯝꯕ ꯇꯣꯉꯥꯜꯂꯦ ꯑꯃꯅ ꯄꯥꯝꯕ ꯇꯣꯉꯥꯂꯦ ꯑꯗꯒꯤ ꯑꯩꯅ ꯄꯥꯝꯕꯁꯨ ꯇꯣꯉꯥꯜꯂꯤ ꯑꯩꯅ ꯄꯥꯝꯕꯗ ꯍꯧꯗ꯭ꯔꯤ ꯊꯣꯛꯇ꯭ꯔꯤ ꯍꯌꯦꯡ ꯍꯟꯁꯦ ꯊꯣꯛꯒꯦꯔꯥꯀꯪꯗꯦ
ꯅꯍꯥꯟꯒꯤ ꯃꯤ ꯊꯤ ꯐꯕꯅꯤ ꯉꯁꯤ ꯉꯁꯤꯗꯤ ꯐꯠꯇ꯭ꯔꯦꯕꯅꯪ ꯊꯗꯤ ꯉ
ꯃꯤꯅꯤꯠ ꯑꯃ ꯑꯅꯤꯗ ꯅꯨꯃꯤꯠ ꯇꯣꯉꯥꯟꯈ꯭ꯔꯕꯅꯤꯅ
ꯎꯝ ꯈꯪꯉꯦꯒ ꯑꯗꯨ ꯑꯣꯏꯖ ꯅꯧꯒꯦ ꯌꯥꯝꯄꯥꯠꯇꯦ
ꯃꯇꯥꯡ ꯃꯇꯥꯡꯅ ꯄꯨꯔꯛꯄꯅꯤ
ꯑꯣꯏ ꯑꯄꯠꯇꯦꯕ
ꯐꯠꯇꯕꯤ ꯑꯣꯏꯔꯒꯦ ꯑꯩ ꯑꯗꯨꯗꯤꯀꯣ
ꯑꯥ ꯀꯣꯏꯗꯤ ꯑꯣꯏꯌꯨ ꯑꯗꯨ ꯑꯣꯏꯔꯒꯁꯨ ꯀꯣ ꯑꯥꯏꯀꯣ ꯆꯥꯛꯄꯨꯗꯤ ꯆꯥꯔꯕꯣ ꯅꯪꯕꯣ
ꯆꯥꯔꯦ ꯂꯥꯝꯈ꯭ꯔꯦ ꯑꯃꯨꯛ
ꯆꯥꯎꯕ ꯂꯥꯎꯅ
ꯃꯨꯛ ꯂꯥꯛꯑꯝꯃꯦ
ꯌꯥꯕ ꯂ
ꯏꯁ ꯆꯄꯗ ꯍꯦꯅ ꯁꯤꯗꯤ ꯌꯦ ꯑꯗꯨ ꯌꯧꯅꯕ ꯆꯠꯂꯗꯤ ꯅꯣꯡ ꯉꯥꯟꯕꯅ ꯍꯥꯜꯂꯅꯤ
ꯅꯪ ꯑꯩꯈꯣꯏ ꯑꯃꯨꯝ ꯈꯪꯕ꯭ꯔꯣ